ꯍꯜꯂꯣ ꯇꯕ꯭ꯔꯣ ꯑꯩꯗꯣꯅ
ꯑꯁ ꯍꯧꯖꯤꯛꯇ ꯀꯣꯏꯕ ꯆꯠꯂꯒ ꯍꯜꯂꯛꯒꯅꯦ
ꯍꯦꯉꯍꯦ ꯆꯥꯛ ꯌꯦꯟꯁꯥꯡ ꯊꯣꯡꯗꯣꯔꯤꯕ꯭ꯔꯣ
ꯍ ꯉ꯭ꯔꯔꯤꯗ
ꯊꯦꯡꯉꯦ ꯊꯦꯡꯉꯦ
ꯍꯧꯖꯤꯛ ꯌꯧ ꯍꯦꯛ ꯌ ꯌꯧꯕꯇ ꯉꯥꯏꯔꯤ ꯎꯝ
ꯀꯩꯅꯣ ꯑꯩꯈꯣꯏꯗꯤ ꯆꯥꯛꯆꯥꯥꯕ ꯂꯣꯏꯔꯦ ꯉꯁꯥꯏꯅ
ꯀꯩꯁ ꯐꯒꯦ
ꯉꯁꯤꯁꯦ ꯎ ꯀꯔꯤꯅꯣ ꯑꯈꯥꯕꯀꯣ ꯑꯁ ꯃꯃꯤꯡ ꯈꯪꯗꯦ ꯎꯝ ꯑ ꯀꯩꯅꯣ ꯁꯥꯒꯤ ꯑꯈꯥꯕ
ꯎꯝ
ꯑꯗꯨ ꯀꯥꯡꯁꯣꯏ ꯆꯥꯏ ꯑꯗꯨꯒ ꯑꯂꯨꯒ ꯊꯔꯣꯏ ꯏꯔꯣꯝꯕ ꯆꯥꯏ
ꯍꯧꯅꯦ
ꯍꯋ ꯉꯁꯤꯒꯤꯗꯤ ꯍꯥꯎꯅ ꯆꯥꯈ꯭ꯔꯦ
ꯍꯠꯇꯦꯕꯅ ꯑꯩꯗꯤ ꯑꯌꯨꯛꯇ ꯊꯣꯡꯉꯦ
ꯑꯁ ꯑꯌꯨꯛꯇ ꯑꯃꯨꯛ ꯇꯥꯈ꯭ꯔꯕ꯭ꯔꯣ
ꯎꯝ ꯑꯩꯗꯤ ꯉꯟꯅ ꯍꯧꯒꯠꯄꯅꯤꯅ
ꯑꯁ ꯅꯣꯛꯅꯤꯡꯉꯦ ꯀꯔꯝ ꯀꯥꯟꯅꯣ ꯅꯪꯅꯅꯥ ꯍꯒꯦꯕ꯭ꯔꯣ
ꯉꯁꯤ ꯉꯁꯤ ꯉꯟꯅ ꯍꯧꯒꯠꯂꯛꯑꯦ ꯁꯤ ꯈꯇꯔ ꯅꯗ ꯑꯗꯨꯝ ꯍꯧꯒꯠꯂ ꯍꯥꯟꯗꯇ ꯦ ꯆꯠꯇꯦꯗ ꯌꯨꯝꯗ ꯑꯣꯏꯅ ꯇꯧꯔꯦ
ꯇꯧꯔꯃꯅꯤ
ꯅꯪꯗꯤ ꯆꯠꯇ꯭ꯔꯕꯣ ꯉꯁꯤ ꯅꯨꯡꯗꯥꯡ ꯇꯧꯒꯅꯤ ꯍꯥꯏꯗꯥꯏꯅꯦ
ꯆꯗ ꯑꯩ
ꯀꯔꯤꯒꯤ
ꯆꯥꯅꯤꯤꯡ ꯗꯍꯀ ꯑꯗꯨꯗ ꯂꯩꯕꯒꯤ ꯑꯗꯨꯗ ꯈꯔ ꯂꯩ ꯂꯩꯕꯒꯤ ꯆꯔꯆ ꯑꯃꯁꯨ ꯆꯠꯇꯕꯒꯤ ꯆꯠꯅꯤꯡꯕ ꯐꯥꯎꯗ꯭ꯔꯦ ꯑꯩꯉꯣꯟꯗ
ꯃꯣꯔꯅꯤꯡꯗ ꯆꯠꯀꯦ ꯇꯧꯕꯅꯦ ꯑꯗꯣ
ꯑꯦ ꯀꯁꯨꯣ ꯁꯇ
ꯑ ꯀꯩꯅꯣ ꯑꯌꯨꯗꯀꯣ ꯀꯩꯅꯣ ꯅꯣꯡ ꯆꯨꯕ ꯑꯗꯨ ꯑꯗꯨꯒꯤ ꯂꯝꯕꯤꯗ ꯆꯠꯄ ꯅꯨꯡꯉꯥꯏꯇꯦꯕ ꯑꯗꯨꯒꯤ ꯑꯩꯅ ꯆꯠꯂꯣꯏ ꯍꯥꯏꯔꯒ ꯆꯠꯇꯕ ꯁꯤꯗꯅ ꯑꯗꯨꯝ ꯅꯣꯡ ꯆꯨꯔ ꯑꯌꯨꯛꯇꯗꯤ ꯑꯗꯨꯝ ꯅꯣꯡ ꯆꯨꯕ ꯑꯗꯨꯒ ꯅꯨꯡꯊꯤꯟꯗꯗꯤ ꯆꯨꯗꯕ ꯑꯗꯨꯒ ꯍꯧꯖꯤꯛꯁꯦ ꯑꯃꯨꯛ ꯃꯝꯈ꯭ꯔꯦ ꯅꯣꯡꯃꯝ ꯍꯥꯎꯒꯃ ꯀ
ꯁꯤꯗꯤꯗꯥꯗ ꯈꯔꯆꯣ ꯃꯥꯂꯦꯗꯤ ꯈꯪꯗꯦ ꯑ ꯑꯨꯛꯇꯛꯇ ꯍꯒ ꯗ ꯑꯗꯨꯝ ꯆꯞ ꯆꯥꯔꯦ ꯍꯥꯏ ꯂꯝꯕꯤꯁꯤꯡ ꯂꯝꯕꯤ ꯀꯩꯅꯣꯗꯣ ꯎꯐꯨꯟꯗ ꯆꯞꯥꯔꯦ ꯍꯧꯖꯤꯛꯄꯨꯗꯤ ꯊꯣꯛꯑꯦꯗ
ꯑꯣ ꯑꯩꯈꯣꯏꯗꯤꯀꯣ ꯍꯧꯖꯤꯛꯁꯦ ꯎꯝ ꯀꯌꯥꯝꯗꯤꯗꯤ ꯀꯩꯅꯣ ꯇꯧꯗꯦ ꯑꯗꯨ ꯎꯃꯛ ꯃꯃꯥꯡꯗ ꯔꯃꯣꯆꯨꯒꯗ
ꯑꯗꯨꯅ ꯍꯦꯟꯅ ꯅꯨꯡꯉꯥꯏꯇ꯭ꯔꯣ ꯂꯩꯕꯗꯤ
ꯑꯁ ꯂꯩꯕꯨꯗꯤ ꯅꯨꯡꯉꯥꯏꯌꯦ ꯑꯗꯨꯕꯨ ꯑꯁ ꯈꯨꯟꯗꯗꯤꯀꯣ ꯅꯣꯡꯜ ꯌꯥꯝ ꯆꯨꯝ ꯃꯜꯗꯤ ꯂꯩꯕꯁꯨ ꯅꯨꯡꯉꯥꯏꯇꯦꯗ ꯑꯩꯒꯤꯗꯤ
ꯎꯝ
ꯐꯤꯔꯣꯟꯜꯒꯨꯝꯕꯗꯣ ꯑꯗꯨꯝ ꯆꯣꯠꯂꯒ ꯂꯩꯕꯗꯣ
ꯎꯝ
ꯁꯕꯤ ꯑꯁꯨꯛ
ꯑ
ꯉꯁꯤꯗꯤ ꯀꯥꯏꯗ ꯆꯠꯄ꯭ꯔꯣ ꯑꯗꯨꯝ ꯂꯩꯔꯣ
ꯁꯤ ꯑꯗꯨꯝ ꯂꯩꯔꯦ ꯃꯨꯐꯨꯠꯇ ꯑꯌꯥꯝꯕ ꯍꯣꯏ ꯂꯩꯕꯗꯣ ꯑꯗꯨꯗ ꯎ ꯎ ꯀꯩꯅꯣ ꯆꯂꯦ ꯑꯩ ꯏꯅꯥꯎꯄꯥꯗꯣ ꯊꯤꯟꯕ ꯆꯠꯂꯦ ꯑꯗꯨꯗ ꯑ ꯄꯥꯎ ꯂꯩꯗꯅ
ꯑꯥ
ꯉꯁꯥꯏ ꯆꯠꯂꯝꯗꯥꯏꯗ ꯑꯥ ꯆꯠꯈ꯭ꯔꯦ ꯌꯥꯝ ꯇꯟꯅ ꯇꯟꯅ ꯆꯠꯈ꯭ꯔꯦ
ꯃꯣꯏꯒꯤꯗꯣ ꯍꯧꯖꯤꯛꯀꯥꯟ ꯁꯨꯇꯤ ꯑꯗꯨꯝ ꯄꯤꯕ꯭ꯔꯥ ꯌꯥꯝꯗꯤꯦꯍꯦ
ꯔꯝꯗꯦ ꯍꯞꯇꯥ ꯑꯣ ꯍꯞꯇꯥ ꯑꯅꯤꯗꯤ ꯄꯤꯌꯦ ꯍꯞꯇꯥ ꯑꯃꯗꯤ ꯑꯗꯨꯝ ꯀꯩꯅꯣꯗ ꯂꯩꯕ ꯑꯃꯛ ꯁ꯭ꯀꯨꯜꯗ ꯍꯞꯇꯥ ꯑꯃꯅ ꯆꯠꯍꯟꯕ ꯌꯨꯝ
ꯀꯩꯒꯤꯅꯣ ꯃꯣꯏ ꯑꯗꯨꯝ ꯊꯣꯛꯇꯕ ꯇꯣꯠꯁꯤ
ꯍꯪꯗꯦ ꯑꯦꯛꯖꯥꯝꯁꯨ ꯅꯛꯄꯒꯤꯔꯥ ꯈꯪꯗꯦ ꯑꯦꯛꯖꯥꯝꯁꯨ ꯇꯔꯦꯠ ꯃꯥꯄꯜ ꯅꯤꯄꯜ ꯃꯥꯄꯜ ꯅꯤꯄꯜ ꯔꯋꯥꯗ ꯇꯧꯅꯤ ꯍꯥꯏ ꯍꯟꯗꯛ
ꯃꯥ ꯐ꯭ꯔꯔꯤꯅꯦ ꯑꯗꯨꯗꯤ
ꯎꯝ
ꯑꯦꯖꯝꯂꫭꯏꯔꯗꯤ ꯑ ꯑꯦꯖꯝꯂꫭꯏꯔꯁꯨ ꯑꯃꯨꯛ ꯁꯨꯇꯤ ꯐꯪꯉ ꯃꫭꯏꯗꯤ ꯀꯣ
ꯑꯦꯗꯤ ꯑ ꯀꯩꯅꯣ ꯈꯪꯗꯦ ꯎꯝ ꯁꯦꯞꯇꯦꯝꯕꯔ ꯑꯗꯨꯋꯥꯏꯗ ꯈꯔ ꯂꯩꯕ ꯂꯩꯕ ꯃꯥꯜꯂꯦ ꯁꯨꯇꯤꯁꯦ
ꯑꯣ
ꯂꯧꯒꯤ ꯀꯩꯅꯣꯗꯣ ꯂꯧꯒꯤ ꯁꯨꯇꯤꯗꯣ
ꯑꯥ ꯑꯥ
ꯎꯝ
ꯂꯧꯒꯤ ꯁꯨꯇꯤꯗꯣ ꯑ ꯀꯩꯅꯣ ꯑꯩꯈꯣꯏ ꯑꯈꯣꯏ ꯈꯨꯟꯒꯤ ꯀꯩꯅꯣ ꯃꯣꯏꯒꯤꯁꯨ ꯁꯨꯇꯤ ꯊꯥꯕ꯭ꯔꯣ ꯑꯩꯒꯤ ꯊꯥ
ꯑꯈꯣꯏ ꯈꯨꯟ ꯑꯈꯣꯏ ꯀꯩꯅꯣ ꯏꯁ꯭ꯀꯨꯜꯁꯤꯡꯗꯨꯔꫭ
ꯑ ꯅꯨꯅꯦꯒꯤꯗꫭ
ꯇꯥꯕꯅꯤꯗ
ꯑꯩꯗꯤ ꯀꯥꯎꯈꯔꯦꯗ ꯍꯞꯇꯥ ꯑꯃ ꯑꯣꯏꯔꯝꯅꯤ ꯃꯣꯏ ꯑꯗꯨꯒꯤꯁꯨꯀꯣ ꯍꯞꯇꯥ ꯑꯃ ꯑꯣꯏꯝꯅꯤ
ꯉꯁꯤꯗꯤ ꯀꯥꯏꯗ ꯆꯪꯉꯦ ꯑꯗꯨꯝ ꯂꯩꯕ꯭ꯔꯣ
ꯏꯆꯦꯒꯤ ꯌꯨꯝꯗ ꯆꯠꯂꯦ ꯑꯗꯨꯒ ꯁꯤꯡꯖꯨꯒ ꯄꯨꯔꯤꯒꯨꯝꯕ ꯁꯦꯝꯃꯒ ꯆꯥꯏ ꯉꯁꯤꯗꯤ
ꯃꯤ ꯀꯌꯥ ꯌꯥꯝꯕ꯭ꯔꯣ ꯅꯨꯕꯥꯅꯤ ꯈꯛꯇꯔꯣ
ꯏꯕꯥꯅꯤꯒ ꯑꯗꯨꯒ ꯃꯆꯧꯒ ꯏꯅꯥꯎꯅꯨꯄꯤꯒ ꯗꯗꯥ ꯀꯥ ꯗꯗꯥꯏꯒꯤ ꯅꯨꯄꯤꯁꯨ ꯌꯥꯎꯋꯦ ꯗꯗꯥꯒꯤ ꯅꯨꯄꯤ ꯍꯥꯏꯁꯦ ꯑ ꯏꯆꯦꯒꯤ ꯗꯗꯥꯀꯣ
ꯑ ꯅꯨꯡꯉꯥꯏꯕ꯭ꯔꯣ ꯑꯗ ꯂꯩꯕ ꯁꯤꯗ ꯂꯩꯕ ꯀꯔꯝꯕꯅ ꯍꯦꯟꯒꯦ
ꯑꯁ ꯆꯞ ꯃꯥꯟꯅꯩꯗ ꯑꯗꯨꯝ ꯅꯨꯡꯉꯥꯏꯑꯦ ꯑꯗꯁꯨ ꯅꯨꯡꯉꯥꯏꯑꯦ ꯁꯤꯗꯁꯨ ꯅꯨꯡꯉꯥꯏ
ꯀꯩꯅꯣ
ꯈꯪꯗꯦ ꯈꯪꯗ꯭ꯔꯤꯑꯦ ꯑꯩꯖꯨ ꯀ ꯀ ꯑꯩꯉꯣꯟꯗ ꯀꯔꯤꯁꯨ ꯊꯣꯛꯇꯦ ꯂꯩꯥꯕꯁꯨ ꯑꯃꯨꯛ ꯂꯩꯅꯤꯡꯗꯦ ꯑꯗꯨꯒ ꯆꯠꯂꯒ ꯊꯕꯛ ꯑꯗꯨꯁꯨ ꯑꯁ ꯕꯤꯠ ꯌꯥꯎꯗ꯭ꯔꯦꯕ
ꯀꯔꯤ ꯇꯧꯁꯤꯔꯥ ꯒ꯭ꯌꯥꯟ ꯇꯥꯗ꯭ꯔꯦ ꯑꯩ
ꯈꯨꯟꯗ ꯂꯩ ꯑꯩꯒꯤ
ꯏꯃꯥꯟꯅꯕꯤꯗꯣ ꯏꯃꯥꯟꯅꯕꯤꯗꯣ ꯑ ꯉꯁꯤ ꯀꯩꯅꯣ ꯑ ꯀꯩꯅꯣ ꯕꯔꯥꯗꫭ ꯊꯤꯕ ꯆꯠꯂꯦ ꯍꯥꯏꯌꯦ ꯑꯗꯨ ꯊꯤꯕ ꯐꯪꯗꯦ ꯍꯥꯏꯑꯦ
ꯎꯝ ꯀꯩꯅꯣꯒ ꯃꯅꯥꯎꯄꯤꯁꯤꯡꯒ ꯂꯩꯃꯤꯟꯅꯝꯅꯤ ꯍꯥꯏꯕ꯭ꯔꯥ
ꯑꯩ ꯂꯥꯛ ꯂꯥꯛꯇ꯭ꯔꯗꯤ ꯍꯥꯏꯌꯦ ꯑꯩ ꯂꯥꯛꯇ꯭ꯔꯗꯤ ꯃꯣꯏ ꯂꯩꯃꯤꯟꯅꯩꯗꯧ ꯃꯥꯜꯂꯦ ꯑꯗꯨ ꯊꯕꯛꯁꯨ ꯐꯪꯗ꯭ꯔꯤꯌꯦ ꯍꯥꯏꯌꯦ ꯃꯥꯁꯨ
ꯎꯝ ꯅꯪ ꯂꯥꯛꯑꯗꯤ ꯑ ꯑꯁꯤꯗ ꯗꯨꯝ ꯂꯩꯗꫭꯏꯕ
ꯑꯥ ꯑꯩ ꯂꯥꯛꯑꯗꯤ ꯑꯗꯨꯗ ꯑꯃꯨꯛ ꯂꯥꯛꯀꯅꯤꯍꯥꯏ ꯃꯥꯅ
ꯎꯝ
ꯈꯪꯗ꯭ꯔꯦ
ꯑꯩꯗꯤ ꯁꯨꯟꯗ ꯂꯩꯕ ꯅꯨꯡꯉꯥꯏꯇꯦꯗ ꯇꯜꯂꯤꯦꯗ
ꯀꯨꯏꯅ ꯂꯩꯥꯏꯔꯣꯏꯗ ꯀꯨꯏꯅ ꯂꯩꯥꯅꯤꯡꯗꯦ
ꯌꯦ ꯑ ꯀꯩꯅꯣ ꯊꯥ ꯑꯃꯒꯨꯝꯕ ꯂꯩꯒꯦꯔꯥ ꯈꯪꯗꯦ ꯊꯥ ꯑꯃ ꯀꯨꯝꯕ ꯂꯩꯔꯒ ꯑꯃꯨꯛ ꯆꯠꯁꯤꯔꯥ
ꯀꯔꯤ ꯀꯔꯤ ꯇꯧꯗꯣꯢꯅꯣ ꯑꯗꯨ ꯗ ꯂꯩꯔꯒ ꯀꯔꯤ ꯊꯕꯛ ꯇꯧꯗꯣꯏꯅꯣ ꯑꯗꯨꯝ ꯂꯩꯗꯣꯏ ꯅꯠꯇ꯭ꯔꯣ
ꯐꯤ ꯁꯥꯅꯕ ꯂꯩ ꯍꯥꯏꯌꯦꯦ ꯏꯆꯦꯅ ꯑꯗꯣ ꯁꯥꯒꯦ ꯍꯥꯏꯔꯗꯤ ꯍꯌꯦꯡ ꯉ ꯁꯦꯝꯕꯤꯔꯒꯦ ꯍꯥꯏꯕꯀꯣ ꯑꯗꯨꯕꯨ ꯍꯧꯖꯤꯛ ꯐꯥꯎ ꯑꯩꯉꯣꯟꯗ ꯑꯃꯁꯨ ꯊꯣꯛꯇ꯭ꯔꯤꯕ
ꯅꯪ ꯅꯪꯕꯨ ꯐꯤ ꯁꯥꯕ ꯍꯩꯕꯅꯦ
ꯑꯩꯒꯤꯗꯤ ꯍꯩꯌꯦ ꯃꯤꯗꯤ ꯍꯩꯇꯦꯕ ꯃꯣꯏꯅ ꯁꯦꯝꯕꯤꯔꯒ ꯑꯗꯨ ꯑꯩꯅ ꯁꯥꯕꯀꯣ ꯑꯗꯨꯗꯤ ꯍꯩꯌꯦꯍ
ꯑꯗꯨꯁꯨ ꯌꯥꯏꯅꯦ ꯑꯗꯨꯗ ꯂꯩꯔ ꯐꯤ ꯁꯥꯕꯁꯨ ꯌꯥꯏꯅꯦ
ꯈꯪꯗꯦ ꯅꯍꯥꯟꯗꯣ ꯑꯩ ꯁꯥꯕꯅꯦꯕ ꯃꯥꯒꯤꯗꯣ ꯀꯩꯅꯣ ꯅꯍꯥꯟꯁꯨ ꯑꯩ ꯂꯨꯇ꯭ꯔꯤ ꯑꯃ ꯇꯧꯎꯀꯣ ꯑꯗꯨꯗꯤ ꯌꯥꯝꯗꯦ ꯑꯩꯒꯤ ꯂꯣꯇ꯭ꯔꯤꯗꯣ ꯑꯗꯨꯗ ꯑꯗꯨꯝ ꯁꯥꯕꯅꯦꯕ ꯃꯤꯒꯤ ꯃꯥ ꯑꯣꯗꯔ ꯂꯧꯕꯁꯤꯡꯗꯣ ꯑꯩꯅ ꯈꯔ ꯈꯔ ꯑꯗꯨꯝ ꯆꯕ ꯑꯁ ꯐꯤ ꯁꯥꯕꯁꯨ ꯋꯥꯕꯀꯣ ꯑꯩꯈꯣꯏꯗꯤ ꯅꯨꯡꯇꯤꯒꯤ ꯁꯥꯗꯕꯒꯤꯀꯣ
ꯎꯝ ꯎꯝ ꯐꯤ ꯁꯥꯕ ꯐꯅꯦꯛꯀꯨꯝꯕ ꯁꯥꯕꯗꯣ ꯑꯁ ꯃꯃꯜ ꯌꯥꯝ ꯇꯥꯡꯉꯤꯀꯣ ꯐ ꯁꯥꯕ ꯍꯩꯕꯁꯨ ꯑꯁꯤ ꯌꯥꯝ ꯀꯥꯟꯅꯈ꯭ꯔꯦꯅꯦ
ꯀꯥꯏ ꯍ ꯑꯁꯤ ꯀꯩꯅꯣ ꯑꯩꯈꯣꯏꯒꯤ ꯖꯒꯣꯏ ꯁꯥꯕꯒꯤ ꯐꯤꯅꯦꯛꯇꯣ
ꯑ
ꯀꯩꯅꯣ ꯑꯃꯨꯕꯗꯣ ꯑꯗꯨꯗꯤ ꯌꯥꯝ ꯇꯥꯡꯉꯦ ꯑꯗꯨꯗꯣ ꯁꯥꯕ ꯍꯥꯏꯔꯗꯤꯀꯣ ꯀꯩꯅꯣ ꯃꯔꯨꯒꯨꯝꯕ ꯇꯧꯔꯒ ꯄꯩꯁꯥ ꯌꯥꯝ ꯐꯪꯉ ꯑꯅꯤ
ꯀꯌꯥ ꯀꯌꯥ ꯀꯌꯥ ꯀꯌꯥꯒꯦꯗ ꯃ ꯅꯕꯔꯥꯗꯣ ꯑꯣꯤꯗꯣ
ꯑꯥ
ꯖꯒꯣꯏ ꯁꯥꯕꯒꯤꯗ
ꯎꯝ ꯆꯠꯇ꯭ꯔꯨ ꯆꯠꯇ꯭꯭ꯔꯦ ꯆꯠ ꯀꯔꯤ ꯍꯥꯏꯕ ꯈꯪꯗꯦꯍꯦ ꯆꯥꯇ꯭ꯔꯨꯛ ꯆꯇ ꯂꯤꯁꯤꯡ ꯑꯦ ꯂꯤꯁꯤꯡꯒꯣ ꯂꯤꯁꯤꯡ
ꯇꯔꯣꯛ
ꯇꯔꯦꯠ ꯅꯤꯄꯥꯜ ꯅꯤꯄꯥꯜ ꯑꯣꯏꯔꯝꯒꯅꯤ ꯑꯩꯈꯣꯏ ꯀꯩꯅꯣ ꯀꯩꯅꯣ ꯂꯥꯁ ꯏꯌꯥꯔ ꯂꯧꯕꯗꯣ
ꯎꯝ
ꯑꯦꯠꯀꯤ ꯇꯧꯋꯦꯕ
ꯑ
ꯑꯗꯨꯗ ꯀꯩꯅꯣ ꯑꯗꯨꯝ ꯊꯥ ꯈꯨꯗꯤꯡꯒꯤ ꯑꯩꯈꯣꯏꯅ ꯊꯤꯕꯗꯣ ꯆ ꯆꯥꯇ꯭ꯔꯦꯠ ꯆꯥꯇ꯭ꯔꯦꯠ ꯑꯗꯨꯝ ꯊꯤꯌꯦꯕ
ꯎꯝ ꯁꯕ ꯕ ꯍꯩꯕ ꯃꯤꯅ ꯁꯥꯔꯗꯤ ꯅꯨꯃꯤꯠ ꯀꯌꯥ ꯊꯥ ꯑꯃ ꯅꯨꯃꯤꯠ ꯀꯌꯥ ꯆꯪꯒꯦ ꯁꯥꯕꯗꯣ ꯂꯣꯏꯗ꯭ꯔꯤ ꯐꯥꯎ ꯍꯧꯕꯗꯒꯤ
ꯑꯗꯣ ꯆꯤꯆꯦ ꯁꯕꯗꯤ ꯊꯨꯗꯤ ꯊꯨꯋꯦ ꯃꯥꯗꯤ ꯑꯗꯨꯝ ꯍꯩꯕꯒꯤꯀꯣ
ꯑꯥ
ꯑꯗꯨꯕꯨ ꯅꯨꯃꯤꯠꯅ ꯈꯪꯗꯦ ꯍꯞꯇꯥ ꯑꯃ ꯍꯞꯇꯥ ꯑꯃ ꯌꯧꯕ꯭ꯔꯥ ꯌꯧꯗꯕ꯭ꯔꯥꯁꯨ ꯈꯪꯗꯦ ꯑꯩꯗꯤ ꯑꯗꯨꯕꯨ ꯑꯩꯈꯣꯏꯅ ꯁꯥꯔꯥꯗꯤ ꯑꯁ ꯊꯥ ꯑꯃ ꯂꯧꯅꯤ
ꯑꯗ‌ꯣ ꯑꯁ‌ꯦ ꯐꯤꯁ‌ ꯑꯁꯤ ꯎꯝ ꯐꯤꯁꯥꯕꯥꯁꯦ ꯃꯤꯠꯇꯤ ꯁꯣꯛꯄ ꯃꯥꯜꯂꯦꯀꯣ ꯁꯣꯛꯇꯕ꯭ꯔꯣ
ꯁ‌ꯧꯛꯔꯝꯒꯅꯤ ꯑꯗꯣ
ꯑꯍꯟ ꯑꯍꯟ ꯈꯔ ꯑꯣꯏꯔꯀꯥꯟꯗ ꯃꯤꯠ ꯌꯥꯝ ꯅꯨꯡꯉꯥꯏꯔꯣꯏꯅꯦ ꯍꯥꯏꯅ ꯍꯥꯏꯅꯦ
ꯑꯣ ꯑꯃꯨꯕꯁꯤꯡꯗꯣ ꯑꯃꯨꯕ ꯁꯤꯡꯗꯤ ꯈꯔ ꯋꯥꯕꯥ ꯃꯥꯜꯂ‌ꯦ ꯏꯁ ꯑꯩꯈ‌ꯣꯏ ꯐꯥꯎ ꯌ‌ꯦꯡꯗ ꯁꯨ ꯉꯝꯗꯦ ꯑꯩ ꯐꯥꯎꯗꯤ ꯉꯝꯗ‌ꯦꯅꯥ ꯌꯥꯝ ꯄꯤꯛꯄꯅꯦꯕꯀꯣ ꯃꯣꯏꯗꯣ ꯌꯥꯝ ꯄꯤꯛ ꯄꯤꯛꯄ ꯆꯥꯎꯕꯁꯨ ꯂꯩ ꯑꯗꯨꯕꯨ ꯄꯤꯛꯄꯨꯅ ꯍꯦꯟꯅ ꯀꯩꯅꯣ ꯐꯤꯅ‌ꯦꯛꯗꯣ ꯁꯌ‌ꯦꯅꯥ ꯑꯗꯨꯒꯤ
ꯑꯁ ꯑꯗꯣ ꯏꯆꯦꯗꯣ ꯐꯅ ꯌꯥꯝꯗꯤ ꯁꯥꯔꯝꯒꯅꯤꯅꯦ ꯑꯗꯨꯝ ꯁꯥꯔꯒ ꯂꯩꯕꯅꯤꯅ
ꯍꯥꯥ
ꯌꯥꯝ ꯐꯩꯌ‌ꯦ ꯐꯤ ꯁꯤꯒꯨꯝꯕ ꯐꯤ ꯑꯁꯤꯒꯨꯝꯕ ꯁꯕ ꯖ‌ꯦ ꯌꯕ꯭ꯔ‌ꯣ ꯑ‌ꯦ ꯆꯞꯄ꯭ꯔꯣ
ꯅꯪꯒꯤꯅꯦ ꯋꯥꯠ
ꯇꯥꯏꯑ‌ꯦ ꯑꯩꯗꯤ
ꯑꯣ ꯑꯃꯨꯛꯀ ꯍꯥꯏꯔꯛꯑꯣ
ꯍꯥꯥ
ꯑꯃꯨꯛꯀ ꯍꯥꯏꯑꯣ ꯀꯔꯤ ꯍꯥꯏꯕꯅꯣ
ꯑꯗꯨꯒꯨꯝꯕ ꯐꯤ ꯁꯥꯕꯗꯣ ꯌꯥꯝ ꯀꯟꯅ ꯀꯥꯟꯅꯈ꯭ꯔꯦꯕ
ꯀꯅꯥꯏꯌꯦ ꯍ‌ꯣꯏ ꯃꯥꯒꯤꯗꯤ ꯀꯔꯤ ꯍꯥꯏꯔꯣ ꯏꯆꯦꯒꯤꯗꯤ ꯑꯗꯨ ꯑꯗꯨꯗꯣ ꯃꯥ ꯃꯥ ꯃꯥꯕꯨ ꯐꯤꯅꯦꯛ ꯁꯥꯑꯣ ꯍꯥꯏꯕꯒꯤ ꯃꯥꯒꯤ ꯄꯤꯕ ꯃꯥꯜꯂꯦ
ꯏꯃꯨꯡ ꯑꯁ ꯏꯃꯨꯡꯗ ꯌꯥꯝ ꯀꯩꯅꯣ ꯇꯧꯈ꯭ꯔꯦꯅꯦ
ꯎꯝ
ꯏꯃꯨꯡ ꯏꯃꯨꯡꯗ ꯄꯩꯁꯥ ꯌꯥꯝ ꯇꯥꯡꯈ꯭ꯔ‌ꯦꯅ‌ꯦ
ꯐꯤꯟꯅꯦꯛ ꯑꯣ ꯐꯤꯅꯦꯛꯗꯣ ꯑꯍꯨꯝꯅꯦ ꯀꯩꯅꯣ ꯍꯧꯖꯤꯛꯀꯥꯟꯒꯤꯀꯣ ꯃꯥꯅ ꯁꯥꯕꯤꯕꯗꯣ ꯉꯁꯥꯏ ꯌꯦꯡꯍꯜꯂꯦꯕ ꯑꯁ ꯏꯅ‌ꯦ ꯑꯃꯗꯤ ꯌꯥꯝ ꯄꯖꯩꯍꯦ ꯃꯤꯅ ꯃꯤ ꯑꯇꯣꯞꯄꯁꯤꯡꯁꯨ ꯐꯖꯩꯌ‌ꯦ ꯍꯥꯏꯕꯒꯤ ꯑꯥ ꯀꯩꯅꯣ ꯑꯥ ꯂꯩꯀꯥꯏ ꯑꯃꯒꯤꯗꯣ ꯃꯅꯨꯡ ꯑꯥ ꯃꯅꯨꯡꯒꯤ ꯂꯩꯀꯥꯏꯗꯣ
ꯑ‌ꯧ
ꯑꯩꯈꯣꯏꯒꯤ ꯅꯠꯇꯕ